ꯍꯜꯂꯣ ꯇꯥꯕꯩꯗꯤ
ꯇꯥꯔꯕꯣ
ꯎꯝ ꯆꯞꯇꯦꯀꯣ
ꯆꯠꯇꯦ ꯆꯠꯇꯦ ꯀꯩꯗꯣꯏꯅꯣ
ꯀꯔꯤꯒꯤꯅꯣ ꯈꯪꯗꯦ ꯑꯁ ꯑꯗꯨꯝ ꯌꯥꯅ ꯂꯩ ꯀꯔꯤꯒꯤꯅꯣ ꯈꯪꯦ
ꯀꯔꯤ ꯇꯧꯔꯒꯦꯅꯦ
ꯌꯥꯗꯕ
ꯑꯩꯉꯣꯟꯗꯁꯨ ꯌꯥꯗ꯭ꯔꯤꯅꯤꯅꯦ
ꯑ ꯍꯧꯖꯤꯛꯇꯤ ꯑꯃꯨꯛ ꯌꯥꯔꯦ ꯑꯃꯨꯛ ꯁꯤ ꯑꯃꯨꯛ ꯍꯧꯖꯤꯛꯀꯥꯟꯁꯦ ꯀꯩꯅꯣ ꯌꯥꯝ ꯊꯤ ꯕꯦꯔꯥ ꯀꯥꯔꯦꯀꯣ ꯌꯥꯝꯃꯟꯕꯒꯤ ꯅꯨꯡꯉꯥꯏꯔꯦꯀꯣ ꯏꯆꯦ ꯅꯪꯗꯤ
ꯅꯨꯡꯉꯥꯏꯔꯤꯌꯦ ꯅꯪꯗꯤ
ꯋꯥꯔꯦ ꯀꯣꯜ ꯇꯧ ꯀꯨꯏꯔꯦꯅꯦ ꯑꯃꯨꯛ ꯍꯞꯇꯥ ꯑꯃ ꯍꯦꯜꯂꯝꯃꯅꯦ
ꯍꯦꯜꯂꯦ ꯀꯨꯏꯔꯦ ꯀꯩꯅꯣ ꯁꯪꯗꯦ ꯑꯗꯨꯝ ꯁꯪꯗꯦ ꯀꯩꯒꯤꯅꯣ
ꯁꯪꯗꯦꯗꯤ ꯍꯥꯏ ꯇꯧꯕꯗꯤ ꯑꯗꯨꯝ ꯇꯧꯔꯝꯃꯤ
ꯎꯝ
ꯏꯁꯤꯒ ꯑꯩ ꯈꯪꯉꯤ ꯈꯪꯀꯤꯅꯦ
ꯇꯧꯕꯗꯤ ꯇꯧꯏꯅꯤꯗ ꯑꯗꯣ ꯈꯪꯗꯦ ꯃꯇꯝꯗ ꯆꯥꯟꯅ ꯑꯩꯒꯤ ꯏꯃꯥꯟꯅꯕꯤꯒ ꯐꯥꯎꯅꯕ꯭ꯔꯥ
ꯑꯩꯗꯤ ꯐꯥꯎꯅꯗꯦ
ꯑꯣ ꯀꯅꯥꯗꯒꯤ ꯄꯥꯎ ꯇꯥꯏꯕ
ꯑꯩꯔꯥ ꯀꯃ ꯅꯕꯗꯥꯏ
ꯅꯃꯥꯟꯅꯕꯒꯅ
ꯏꯃꯥꯟꯅꯕ ꯍꯥꯏꯗꯣꯏ
ꯑꯦꯁ ꯑꯦ ꯑꯦ ꯀꯅꯥꯅꯣ
ꯑꯁ ꯑꯩ ꯍꯜꯂꯛꯇ ꯉꯥꯏꯔꯤꯗ ꯍꯤꯞꯄꯤ ꯑꯃꯨꯛꯀ ꯉꯥꯛꯇꯪ ꯂꯩꯔ ꯃꯔꯤ ꯃꯈꯥꯏꯗ ꯑꯃꯨꯛ ꯆꯠꯇꯣꯏꯅꯤ
ꯀꯣꯆꯤꯡ
ꯀꯔꯤꯦ
ꯀꯣꯆꯤꯡ ꯆꯠꯇꯣꯏꯔꯥ ꯅꯪꯅ ꯇ꯭ꯌꯨꯇꯔꯁ ꯇꯧꯔꯤꯣꯏꯔꯥ
ꯑꯣ ꯑꯩꯅ ꯇꯥꯛꯄ ꯑꯩꯅ ꯑꯣꯖꯥ ꯑꯣ ꯑꯩꯅꯣ ꯑꯣꯖꯥ ꯁꯥꯕ
ꯑꯣ ꯁꯥꯕ ꯑꯣꯖꯥꯗꯤ ꯅꯠꯇꯕ ꯁꯥꯕ ꯃꯩ ꯇꯥꯔꯦ ꯑꯗꯨꯗꯤ
ꯑꯁ ꯑꯣꯖꯥ ꯑꯣꯏꯕ ꯇꯝꯕ ꯍꯥꯏꯇꯥꯔꯦꯅꯦ
ꯑꯦ ꯑꯗꯨꯃꯥꯏꯅ ꯍꯥꯏꯅꯨ ꯑꯩ ꯅꯣꯏꯒꯤ ꯒꯚꯔꯃꯦꯟꯒꯤ ꯑꯣꯖꯥ ꯑꯣꯏꯗ꯭ꯔꯤ ꯍꯧꯖꯤꯛ ꯐꯥꯎꯗꯤ ꯍ ꯏ ꯀꯅ ꯑꯣꯏꯅꯗꯤꯌꯥ
ꯍꯥꯏ
ꯑꯩꯁꯦ ꯑꯣꯖꯥꯗꯤ ꯑꯩꯁꯨ ꯑꯣꯖꯥ ꯑꯣꯏꯗꯣꯏꯅꯦ ꯑꯣꯔꯑꯦ
ꯎꯝ
ꯑꯗꯣ ꯑꯣꯖꯥ ꯑꯣꯏꯕꯗꯤ ꯀꯩ
ꯀꯣꯂꯦꯖ ꯇꯝꯃꯦ ꯍꯥꯏꯕ ꯅꯠꯇ꯭ꯔꯣ
ꯎꯝ
ꯑꯩꯁꯦ ꯀꯣꯛ ꯉꯥꯎꯔꯦ ꯃꯤꯁꯦ ꯃꯌꯥꯝ ꯋꯥꯔꯤ ꯁꯥꯍꯟꯗꯅ ꯋꯥꯔꯤ ꯏꯃꯥꯟ ꯏꯃꯥꯟ ꯂꯣꯏ ꯃꯥꯟꯅꯕꯗꯣ ꯈꯪꯕ꯭ꯔꯥ
ꯑꯥ
ꯑꯗꯨꯗꯒꯤ
ꯑꯩꯅ ꯭ꯔꯦꯛ ꯕ꯭ꯔꯦꯛ ꯂꯧꯔꯒ ꯑꯃꯨꯛ ꯇꯝꯕꯀꯣ ꯑꯗꯨꯒꯤ
ꯑꯣ ꯑꯣ ꯑꯣ ꯆꯍꯤ ꯀꯌꯥ ꯁꯨꯔꯒꯦ ꯅꯪ
ꯑꯁ ꯆꯦ ꯑꯩ ꯆꯍꯤ ꯀꯨꯟ ꯀꯨꯟꯃꯔꯤ ꯈꯛꯇ ꯉꯥꯏꯔꯤꯦꯗ
ꯎꯝ ꯑꯩꯅ ꯀꯨꯟ ꯃꯉꯥ ꯀꯝꯄ꯭ꯂꯤꯠ ꯑꯣꯏꯔꯦ ꯑꯩꯕꯨꯗꯤ
ꯑꯥ꯫ ꯑꯩꯗꯤ ꯀꯝꯄ꯭ꯂꯤꯠꯄꯨꯗꯤ ꯑꯣꯏꯗ꯭ꯔꯤꯗ ꯇ꯭ꯋꯦꯟꯇꯤ ꯐꯣꯔ ꯇ꯭ꯋꯦꯟꯇꯤ ꯐꯣꯔꯗꯤ ꯌꯧꯔꯅꯤ꯫
ꯎꯝ꯫
ꯖꯁ ꯐꯣꯔ ꯃꯟꯁ ꯇ ꯀꯣ
ꯎꯝ ꯅꯪ ꯀꯥꯏꯗ ꯂꯩꯩꯅꯣ ꯍꯧꯖꯤꯛ
ꯌꯨꯝꯗ ꯑꯗꯨꯝ ꯂꯩꯗꯥꯏꯗꯤ
ꯎꯝ
ꯇꯝꯄꯥꯛꯇꯅꯦꯗ
ꯆꯤꯡꯗꯔꯥ ꯈꯜꯂꯨꯕ ꯑꯩꯅ
ꯎ ꯅꯠꯇꯦ ꯑꯗꯨꯃꯥꯏꯅ ꯑꯗꯨꯝ ꯈꯟꯕꯅꯦ ꯃꯤꯠꯌꯦꯡꯁꯦ ꯍꯥꯏꯕꯗꯤ ꯇ꯭ꯔꯥꯏꯞꯅꯦꯕꯨ ꯍꯥꯏꯔꯗꯤ ꯀꯩꯅꯣ ꯎꯝ ꯆꯤꯡꯅꯩ ꯑ ꯑ ꯑꯗꯨꯃꯥꯏꯅ ꯑꯗꯨꯝ ꯈꯟꯕꯅꯦ꯫
ꯎꯝ꯫
ꯑꯩꯈꯣꯏꯗꯤ ꯏꯄꯥ ꯏꯄꯨ ꯍꯥꯛꯇꯛꯇꯒꯤ ꯂꯩꯔꯛꯑꯕꯅꯤ
ꯀꯩꯅꯣ ꯇꯧꯗ꯭ꯔꯣ ꯆꯤꯡꯗꯩ ꯂꯩꯇ꯭ꯔꯣ ꯌꯨꯝ
ꯂꯩꯇꯦ ꯍꯣꯏ ꯑꯗꯨꯕꯨ ꯂꯝꯗꯤ ꯑꯗꯨꯝ ꯂꯩꯔꯒ ꯐꯥꯝꯕꯨꯗꯤ ꯇꯧꯋꯦꯀꯣ꯫
ꯎꯝ꯫
ꯑꯩꯈꯣꯏꯅ ꯑꯃꯨꯛ ꯂꯩꯔꯒ ꯀꯩꯅꯣ ꯇꯧꯕꯗꯣ ꯃꯇꯝꯁꯦ ꯐꯠꯇꯦꯗꯅꯀꯣ
ꯎꯝ ꯎꯝ꯫
ꯌꯨꯝ ꯑꯣꯏꯅ ꯁꯥꯔꯒꯗꯤ ꯂꯩꯇꯦꯕ꯫
ꯎꯝ꯫
ꯉꯥ ꯐꯥꯝꯒ ꯂꯧ ꯀꯩꯅꯣ ꯇꯧꯕꯅꯦ꯫
ꯎꯝ꯫
ꯍꯝ ꯋꯥꯔꯝꯅꯤ ꯑꯩꯈꯣꯏ ꯏꯆꯦ ꯍꯣꯏ ꯀ꯭ꯂꯥꯁ ꯆꯠꯄꯅꯤꯅ꯫
ꯑꯁ ꯈꯪꯗꯦꯗ ꯑꯗꯨꯝ ꯌꯥꯅ ꯌꯥꯅꯕ ꯑꯗꯨꯅꯤ꯫
ꯇꯧꯔꯤꯁꯦ ꯑꯧ ꯉꯝꯅ ꯉꯝꯅꯕꯪ
ꯎꯝ ꯅꯨꯡꯉꯥꯏꯔꯝꯅꯤꯗ꯫ ꯀꯣꯂꯦꯖꯀꯨꯝꯕ ꯆꯠꯄꯁꯦ ꯅꯨꯡꯉꯥꯏꯔꯝꯅꯤꯗ꯫
ꯎꯝ ꯅꯨꯡꯉꯥꯏꯌꯦ ꯀ꯭ꯂꯥꯁ ꯆꯠꯄꯁꯦ ꯅꯨꯡꯉꯥꯏ ꯅꯨꯡꯉꯥꯏ ꯍꯥꯏꯗꯤ ꯑꯇꯣꯞꯄ ꯍꯥꯏꯗꯤ ꯈꯪꯗꯦꯗ ꯃꯊꯥ ꯁꯥꯕꯁꯦ ꯂꯥꯏꯔꯤꯛ ꯇꯝꯕꯩ ꯃꯊꯥ ꯁꯥꯒꯤꯕꯅ ꯐꯩꯌꯦꯕ꯫ ꯃꯊꯥ ꯁꯥꯔꯁꯨ ꯑꯗꯨꯗ
ꯑꯁ ꯑꯗꯨꯅ ꯇꯥꯛꯄ ꯑꯗꯨꯅ ꯇꯥꯛꯄꯗꯤ ꯑ ꯂꯥꯏꯔꯤꯛꯇ ꯌꯥꯝ ꯊꯤ ꯂꯥꯎ ꯊꯋꯥꯏ ꯌꯥꯎꯕ ꯃꯤꯅꯦ ꯍꯥꯏꯕꯗꯨꯝ ꯇꯥꯏ꯫ ꯑꯩꯩꯔꯣ ꯃꯔꯛ ꯃꯔꯛꯇ ꯆꯠꯂꯦ ꯑ ꯍꯞꯇꯥ ꯑꯃ ꯍꯞꯇꯥꯗ ꯑꯍꯨꯝ ꯅꯠꯇ꯭ꯔꯒ ꯃꯔꯤꯔꯛ ꯈꯛꯇꯅꯦ ꯆꯠꯄ꯫
ꯑꯣ ꯑꯣ ꯑꯣ ꯑꯇꯣꯞꯄ ꯃꯇꯝꯗꯗꯤ ꯀꯩ ꯍꯥꯏꯗꯤ ꯀꯩꯀꯩ ꯇꯧꯔ ꯂꯩꯒꯦ꯫
ꯌꯨꯝꯗ ꯑꯗꯨꯝ ꯂꯩꯕ ꯍꯟꯗꯛꯇꯤ꯫
ꯎꯝ
ꯎꯝ ꯀꯩꯅꯣ ꯍꯧꯗꯤ ꯕꯣꯜ ꯕꯣꯜ ꯍꯧꯗ꯭ꯔꯤꯕꯅꯤꯅꯀꯣ꯫
ꯎꯝ ꯎꯝ ꯎꯝ꯫
ꯑꯗꯒꯤ ꯕꯣꯜ ꯍꯧꯔꯗꯤ ꯀꯣꯂꯦꯖꯀ ꯈꯪꯗ꯭ꯔꯦ꯫ ꯑꯦꯛꯖꯥꯝ ꯃꯇꯝꯗ ꯈꯛ ꯆꯠꯇꯣꯏꯅꯤ ꯀꯩ ꯑꯣꯏꯔꯝꯗꯧ ꯃꯥꯜꯂꯦ꯫
ꯃꯦꯁꯤ ꯑꯣꯏꯔꯝꯗꯧ ꯃꯥꯜꯂꯦ꯫
ꯃꯥꯅꯤ ꯃꯥꯅꯤ ꯍꯦ ꯍꯦ ꯃꯥꯅꯤ ꯃꯥꯅꯤ ꯃꯥꯅꯤ ꯍꯤ ꯍꯤ
ꯅꯨꯄꯥꯁꯤꯡꯁꯦ ꯑꯌꯥꯝꯕꯅ ꯃꯤꯁꯇꯤ ꯂꯣꯏ ꯍꯥꯏ ꯑꯌꯥꯝꯕꯅ
ꯀꯥꯏꯗꯩꯅꯣꯍꯦ ꯅꯨꯄꯥ ꯑꯌꯥꯝꯕ ꯔꯣꯅꯥꯜꯗꯣ ꯉꯥꯛꯇꯅꯦ
ꯈꯪꯗꯦ ꯑꯗꯨꯝ ꯃꯦꯁꯤ ꯑꯌꯥꯝꯕ ꯄꯥꯝꯕꯁꯨ ꯑꯩꯅ ꯊꯦꯡꯅꯕꯗꯗꯤ ꯃꯦꯁꯤ ꯐꯦꯟ ꯉꯥꯛꯇ ꯑꯣꯏ
ꯅꯪꯅ ꯊꯦꯡꯅꯈꯤꯕ ꯑꯃꯁꯨ ꯃꯦꯁꯤ ꯄꯦꯟꯁ ꯑꯣꯏꯕꯒꯨꯝ ꯇꯧꯕꯅꯦ
ꯈꯪꯪꯗꯦꯅꯦ
ꯆꯦꯇ
ꯑꯩꯗꯤ ꯑꯁ ꯑꯩꯗꯤ ꯌꯦꯡꯗꯦꯗ ꯈꯪꯗꯦ꯫
ꯀꯥꯏꯗꯒꯤ ꯊꯕꯛ ꯈꯨꯨꯠꯆꯤꯟꯁꯤꯒ ꯑꯩꯉꯣꯟ ꯑꯩ ꯀꯣꯛꯇ ꯃꯣꯏꯕꯥꯏꯅꯤ ꯍꯥꯞꯅꯕ ꯑꯩ ꯃꯐꯝꯒ ꯂꯩꯇ꯭ꯔꯦ꯫
ꯏꯃꯩ ꯃꯥ ꯌꯥꯝ ꯊꯤꯅ ꯅꯩꯔꯦꯍꯦ ꯁꯤꯗꯤ꯫
ꯁꯪꯗꯦꯕ ꯃꯇꯝꯗꯣ꯫
ꯇꯝ ꯃꯦꯠꯁ ꯈꯣꯠꯂꯨꯗꯕ ꯀꯨꯏꯕꯒꯤꯀꯣ ꯑꯁ
ꯎꯝ
ꯃꯊꯥ ꯌꯥꯝ ꯁꯥꯏ ꯃꯦꯁ ꯈꯣꯠꯄ ꯍꯧꯕꯗ ꯑꯃꯨꯛ
ꯑꯦ ꯑꯦ ꯑꯦ ꯅꯪ ꯑꯥ ꯑꯣꯅꯔꯁ ꯀꯩ ꯂꯧꯔꯤꯅꯣ
ꯑꯣꯅꯔꯁ ꯔꯣ
ꯑꯣ ꯑ
ꯑꯣꯅꯔꯁ ꯏꯖꯨꯀꯦꯁꯟ ꯂꯧꯕ ꯂꯧꯕꯗꯨꯝ ꯇꯧꯕꯅꯦ
ꯎꯝ
ꯑꯣꯅꯔꯁ ꯏꯖꯨꯀꯦꯁꯟꯅꯦ ꯂꯧꯈꯤꯒꯨꯝ ꯇꯧꯋꯌꯦ ꯑꯣꯅꯔꯁ ꯏꯖꯨ ꯄꯦꯁꯟꯅꯦ ꯏꯁꯅ ꯂꯧꯕ ꯀꯣꯏꯁꯟ ꯐꯥꯎꯕ ꯑꯗꯨꯅ ꯑꯩ ꯗꯥꯏꯠ ꯗꯥꯏꯠ ꯗꯥꯏꯠ ꯅꯠꯇ꯭ꯔꯒ ꯑ ꯕꯤꯑꯦꯠ ꯇꯝꯃ ꯇꯝꯕ ꯇꯥꯔꯦ
ꯑꯣ ꯕꯤꯑꯦꯠ ꯑꯣꯏꯅ ꯇꯝꯃꯣ ꯕꯤꯑꯦꯠꯅ ꯍꯦꯟꯅ ꯍꯥꯏꯗꯤ ꯄꯩꯁꯥꯁꯨ ꯃꯥꯟꯅꯩꯕꯀꯣ
ꯀꯩꯅꯣ ꯄꯩꯁꯥ ꯃꯥꯟꯅꯕꯗꯣ ꯀꯩꯅꯣ ꯇꯧꯋꯦ ꯍꯥꯏ ꯄ ꯑꯗꯨꯝ ꯗꯥꯏꯠꯁꯦ ꯍꯧꯖꯤꯛꯇꯤ ꯑꯣꯖꯥ ꯆꯪꯕꯁꯦ ꯗꯥꯏꯠ ꯇꯝꯗꯗꯤ ꯌꯥꯗ꯭ꯔꯦ ꯕꯦꯠꯅ ꯌꯥꯗ꯭ꯔꯦ ꯍꯥꯏꯕꯅꯦ
ꯀꯩꯅꯣꯅꯦ ꯎꯝ ꯗꯥꯏꯠꯇꯨꯅꯅꯦ ꯑꯉꯥꯡ ꯃꯆꯥꯒꯤ ꯑꯣꯏꯗꯣꯏꯅꯦꯕ
ꯑꯗꯣ ꯗꯥꯏꯛꯁꯨ ꯑꯃꯨꯛ ꯇꯝꯒꯅꯤ ꯕꯦꯠꯁꯨ ꯑꯃꯨꯛ ꯇꯝꯒꯅꯤ
ꯑꯣ ꯅꯪꯅ ꯑꯅꯤ ꯈꯟꯖꯕ ꯑꯩꯗꯤ ꯈꯪꯗ꯭ꯔꯦꯀꯣ ꯑꯗꯣ ꯈꯪꯗꯦꯗ ꯑꯃ ꯍꯦꯛꯇ ꯅꯪꯅ ꯑꯄꯥꯝꯕꯅꯦ
ꯑꯩꯈꯣꯏ ꯑꯩꯈꯣꯏ ꯏꯃꯥꯟꯅꯕꯩ ꯃꯣꯏ ꯄꯥꯕꯨꯡꯁꯦ ꯂꯩꯈꯤꯗꯦꯕ ꯑꯣꯖꯥꯅꯦꯕ
ꯑꯥ ꯑꯗꯣ ꯄ꯭ꯔꯥꯏꯃꯥꯔꯤꯒꯤ ꯑꯣꯖꯥ ꯑꯣꯏꯔꯝꯒꯅꯤ
ꯄ꯭ꯔꯥꯏꯃꯔꯤ ꯅꯠꯇꯦꯍꯦ ꯀꯥꯎꯟꯁꯤꯜ ꯑꯣꯖꯥꯅꯦꯍꯦ
ꯑꯣ ꯑꯣ ꯑꯣ ꯑꯗꯨꯗꯤ ꯗꯥꯏꯠ ꯅꯠꯇꯦꯌꯦ ꯕꯤꯑꯦꯠ ꯑꯣꯏꯗꯣꯏꯅꯦ
ꯅꯠꯇꯦ ꯑꯩ ꯑꯩ ꯍꯥꯏꯕꯤꯒꯦꯕ ꯑꯩ ꯑꯩ ꯍꯥꯏ ꯄꯤꯒꯦꯕ ꯀꯃꯥꯏꯅ ꯇꯧꯒꯦ ꯍꯥꯏꯔꯒ ꯎꯝ ꯑ ꯃꯄꯥꯒꯤ ꯇꯔꯝꯁꯦ ꯂꯣꯏꯗ꯭ꯔꯤꯕ
ꯎꯝ
ꯍꯟꯗꯛ ꯄ꯭ꯔꯣꯃꯣꯁꯟꯁꯨ ꯑꯃꯨꯛ ꯐꯪꯕꯅꯦꯕ ꯑꯗꯨꯒ ꯃꯆꯥꯁꯦ ꯃꯥꯁꯇꯔ ꯇꯝꯃꯤꯕ ꯍꯧꯖꯤꯛꯁꯦ ꯍꯧꯖꯤꯛ ꯀꯩꯅꯣꯁꯦ ꯑꯩꯒ ꯇꯤꯟꯅꯔꯤꯕ ꯑꯉꯛ ꯑꯩꯈꯣꯏ ꯌꯨꯝ ꯊꯪꯅꯕꯁꯦ ꯇꯤꯅꯔꯁꯨ ꯑꯩꯒꯤ ꯑꯩꯉꯣꯟꯗꯩꯗꯤ ꯑꯃꯨꯛ ꯑꯉꯥꯡꯅꯦꯕ ꯑꯩꯉꯣꯟꯗꯩꯗꯤ ꯑꯃꯨꯛ ꯑꯉꯥꯡ ꯑꯣꯏꯕ ꯑꯗꯨꯝ ꯇꯤꯟꯅꯕꯅꯤꯅ ꯌꯨꯝꯊꯪꯅꯕ ꯑꯣꯏꯅ ꯇꯤꯟꯅꯕꯅꯦꯕ ꯑꯗꯣ ꯀꯃꯥꯏꯅ ꯇꯧꯒꯦ ꯍꯥꯏꯔꯒ ꯑꯩ ꯑꯩꯒ ꯀꯩꯅꯣ ꯃꯣꯏ ꯀꯩꯅꯣꯒꯤ ꯆꯠꯂꯨꯕꯅꯦꯕ ꯑꯁꯤ ꯏꯗꯨꯨꯀꯦꯁꯟ ꯗꯤꯄꯥꯔꯠꯃꯦꯟꯗꯀꯣ ꯁꯤ ꯀꯩꯅꯣꯗ ꯂꯝꯐꯦꯜꯗ ꯆꯠꯂꯨꯕꯅꯦꯕ ꯑꯗꯨ ꯆꯠꯂꯨꯕ ꯃꯇꯝꯗ ꯃꯣꯏꯅ ꯍꯥꯏꯔꯛꯄ ꯗꯣ ꯊꯥꯏ ꯑꯦꯟ ꯍꯥꯔꯠꯅꯦꯁꯇ ꯑꯃꯨꯛ ꯆꯪꯗꯣꯏꯅꯦꯕ
ꯑ
ꯕꯤ ꯑꯦꯠ ꯕꯤ ꯑꯦꯗ ꯈꯛꯅ ꯌꯥꯔꯣꯏ ꯗꯥꯏꯛꯁꯨ ꯇꯝꯗꯣꯏꯅꯦ ꯑꯃꯨꯛ ꯍꯥꯏꯔꯛꯄꯖꯥꯠꯅꯦ ꯃꯉꯣꯟꯗ ꯃꯥ ꯆꯪꯉꯒ ꯍꯪꯕꯗꯀꯣ ꯕꯤꯑꯦꯠ ꯑꯗꯨꯗꯤ ꯕꯤꯑꯦꯠ ꯇꯝꯃꯒ ꯌꯥꯕ ꯅꯠꯇ꯭ꯔꯣ ꯈꯣꯠ ꯄꯨꯝꯅꯃꯛ ꯑꯗꯨꯝ ꯍꯪꯕꯗꯗꯨꯗ ꯅꯍꯟꯗ ꯍꯟꯗꯛꯀꯤ ꯏꯁꯀꯤꯝ ꯑꯅꯧꯕ ꯑꯃꯨꯛ ꯊꯣꯛꯔꯛꯑꯦ ꯕꯤꯑꯦꯗ ꯈꯪꯅ ꯌꯥ ꯇꯔ꯭ꯦꯟ ꯗꯥꯏꯛꯇꯣ ꯗꯥꯏꯛꯇꯣ ꯍꯥꯟꯅ ꯇꯝꯃꯨꯔ ꯗꯥꯏꯛꯇꯣ ꯑꯃꯨꯛ ꯂꯣꯏꯔꯒ ꯕꯦꯠꯇꯣ ꯑꯃꯨꯛ ꯇꯝꯊꯔꯣ ꯅꯪ ꯊꯕꯛ ꯆꯪꯅ ꯆꯪꯅ ꯑꯃꯨꯛ ꯑꯗꯨꯝ ꯃꯊꯪ ꯃꯊꯪ ꯀꯩꯅꯣ ꯇꯧꯕ ꯌꯥꯏ ꯈꯣꯠꯄ ꯌꯥꯏ ꯅꯪ ꯊꯨꯅ ꯆꯪꯅꯤꯡꯉꯗꯤ ꯗꯥꯏꯠꯇꯣ ꯍꯥꯟꯅ ꯇꯝꯊꯣꯛꯑꯣ ꯈꯣꯠꯂꯣ ꯍꯥꯏꯕꯖꯥꯠꯅꯦꯕ ꯑꯗꯨꯒꯤ
ꯎꯝ ꯎꯝ
ꯑꯗꯨꯏꯅꯦꯗ ꯃꯃꯣꯏꯅ ꯀꯩꯅꯣ ꯀꯩꯅꯣꯒꯤ ꯑꯣꯏꯕ ꯑꯗꯨꯒ ꯗꯥꯏ ꯍꯥꯏꯔꯅꯦꯁꯀꯤ ꯆꯪꯅꯤꯉꯥꯏ ꯍꯣꯠꯅꯕꯒꯤꯀꯣ ꯗꯥꯏꯛꯀꯤ ꯇꯝꯃꯨ ꯈꯣꯠꯂꯣ ꯍꯥꯏꯔꯛꯄꯗ ꯑꯗꯨꯗ ꯀꯃꯥꯏꯅ ꯇꯧꯒꯦ ꯍꯥꯏꯔꯒ ꯑꯃꯨꯛ ꯃꯣꯏꯅ ꯑꯃꯨꯛ ꯍꯥꯏꯔꯛꯄꯁꯦ ꯗꯥꯏꯠ ꯇꯝꯗꯕ ꯁꯨꯡꯌꯥ ꯌꯥꯗ꯭ꯔꯦ ꯁꯤꯅꯤ ꯕꯤ ꯑꯦꯗ ꯈꯛꯅ ꯌꯥꯝꯖꯁꯤ ꯍꯟꯗꯛ ꯄ꯭ꯔꯤ ꯄ꯭ꯔꯥꯏꯃꯥꯔꯤꯒꯤ ꯀꯧꯕꯗꯣ
ꯍꯣꯏ ꯍꯣꯏ ꯍꯣꯏ
ꯍꯣꯏ ꯗꯥꯏꯠꯀ ꯇꯝꯗꯕꯤ ꯀꯧꯕꯅꯦꯕ ꯍꯟꯗꯛꯁꯦ ꯇꯨꯋꯦꯜꯞ ꯄꯥꯁꯀ ꯑꯗꯨꯒꯤ ꯑꯗꯨꯒꯗꯨ ꯈꯪꯁꯦ ꯂꯣꯏ ꯆꯠꯈꯤꯕꯅꯤ ꯗꯥꯏꯛ ꯇꯝꯗ꯭ꯔꯗꯤ ꯌꯥꯗꯦꯅ ꯑꯉꯛꯄꯅꯤꯀꯣ ꯃꯅꯤꯄꯨꯔꯁꯦ
ꯍꯣꯏ ꯍꯣꯏ ꯍꯣꯏ ꯇꯃꯤ ꯂꯩꯥꯛ
ꯎꯝ ꯀꯥꯏꯗ ꯀꯥꯏ ꯀꯥꯏꯗꯤ ꯀꯥꯏꯗꯁꯤ
ꯈꯪꯗꯦꯗ ꯔꯨꯜꯁꯤꯅꯅꯦ ꯆꯍꯤ ꯈꯨꯗꯤꯡꯒꯤ ꯍꯣꯡꯒꯅꯤ ꯃꯤꯅꯠ ꯈꯨꯗꯤꯡꯒꯤ ꯍꯣꯡꯒꯅꯤ
ꯗꯕꯨꯗꯤ ꯈꯣꯏꯣꯏ ꯂꯩꯔꯤꯕ ꯃꯐꯝꯗꯨꯅꯅꯤ
ꯑ ꯅꯣꯏꯒꯤ ꯅꯨꯄꯥ ꯃꯆꯥ ꯅꯨꯄꯤ ꯃꯆꯥꯁꯤꯡꯗꯤ ꯌꯥꯝ ꯃꯥꯜꯂꯤ ꯅꯥꯑꯒꯦ ꯍꯥꯏꯕꯗꯅꯤ ꯑꯗꯤ ꯇꯥꯗꯅꯤꯌꯝ ꯍꯥ
ꯄꯁ ꯂꯣꯏꯗꯣꯏꯔꯕꯕ
ꯀꯦꯕ
ꯂꯦꯁ ꯂꯣꯏꯔꯕ ꯅꯠꯇ꯭ꯔꯒꯅ ꯂꯣꯏꯗ꯭ꯔꯤꯕꯕ
ꯀꯣꯂꯦꯖꯁꯦ ꯂꯣꯏꯗ꯭ꯔꯤꯕ ꯕ꯭ꯔꯦꯛ ꯂꯩꯔꯒ ꯑꯩ ꯑꯃꯨꯛ ꯇꯝꯕ ꯍꯧꯕꯅꯦꯕꯀꯣ ꯑꯗ ꯇꯝꯕ ꯍꯧꯕꯁꯦ ꯑꯃꯨꯛ ꯍꯧꯖꯤꯛ ꯑꯃꯨꯛ ꯑꯩ ꯅꯧꯅ ꯇꯝꯃꯤꯁꯦ
ꯎꯝ
ꯁꯤꯛꯁ ꯐꯥꯎꯈ ꯇꯝꯕ ꯌꯥꯗ꯭ꯔꯦ ꯑꯦꯠ ꯐꯥꯎ ꯇꯝꯗꯣꯏꯅꯦ ꯍꯥꯏꯔꯛꯑꯦ ꯑꯁ ꯀ꯭ꯋꯦꯠꯁꯨꯨ ꯊꯥꯍꯧꯗ꯭ꯔꯦ ꯑꯩꯗꯤ ꯀꯨꯣꯏꯠ ꯊꯥꯔꯗꯤ ꯃꯥꯁꯇꯔꯗꯨꯣ ꯗꯥꯏꯔꯦꯛ ꯆꯠꯄ ꯄ ꯌꯥꯕ ꯀ꯭ꯋꯠꯇꯨ ꯊꯥꯍꯧꯗ꯭ꯔꯦ ꯑꯗꯨꯅ ꯎꯄꯥꯏ ꯂꯩꯇꯦ ꯑꯥ
ꯀ꯭ꯋꯦꯗꯕ ꯃꯤꯁꯤꯡꯒꯤꯁꯨ ꯀꯩꯒꯨꯝꯕ ꯆꯥꯟꯁ ꯍꯥꯏꯗꯤ ꯁꯤꯠ ꯍꯥꯡꯉꯗꯤ ꯃꯔ ꯇ ꯂꯧꯕ ꯀꯧꯔꯛꯈꯤꯅꯤ ꯑꯗꯨ ꯀꯥꯟꯗ ꯍꯥꯏ
ꯀꯩꯅꯣ ꯇꯧꯋꯤꯗꯅ ꯑꯩꯈꯣꯏꯒꯤ ꯀꯩꯅꯣ ꯇꯧꯋꯤꯗꯅ ꯑꯗꯨꯗꯣ ꯑꯩꯈꯣꯏꯅ ꯂꯧꯅꯤꯡꯕ ꯁꯕꯖꯦꯛꯇꯤ ꯂꯧꯕ ꯐꯪꯗꯦꯗꯅ
ꯂꯧꯅꯤꯡꯕ ꯁ ꯂꯧ ꯍꯥꯏꯁꯦ ꯅꯪꯅ ꯂꯧ ꯅꯪꯒꯤ ꯑꯣꯅꯔꯁꯇꯨꯗ ꯂꯧ ꯀꯩꯅꯣ ꯑꯦ
ꯑꯩꯒꯤ ꯑꯣꯅꯔꯁꯇꯣ ꯐꯪꯗꯕꯁꯨ ꯌꯥꯎꯋꯦ ꯍꯥꯏꯕ
ꯍꯣꯏ ꯑꯗꯣ ꯀꯩꯒꯨꯝꯕ ꯐꯪꯉꯗꯤ ꯆꯥꯟꯁꯇꯣ ꯍꯥꯏꯕꯤꯔꯛꯀꯦ
ꯎꯝ ꯍꯣꯏ ꯍꯥꯏꯕꯤꯔꯛꯑꯣ ꯍꯣꯏ ꯀꯩꯅꯣ ꯇꯧꯕ ꯑꯁ ꯑꯦꯝ ꯌꯨꯁꯤꯦ ꯑꯃꯨꯛ ꯌꯥꯝ ꯂꯥꯞꯄ ꯑꯩꯒ ꯀꯩꯅꯣ ꯇꯧꯔꯗꯤ ꯁꯤ ꯗꯤ ꯑꯦꯝ ꯗꯤ ꯑꯩꯒ ꯗꯤ ꯑꯦꯝꯗꯤ ꯑꯩꯒꯤ ꯄꯨꯔꯥ ꯒꯦꯠ ꯃꯃꯥꯡꯗꯅꯦꯕ ꯑꯗꯨꯒꯤ ꯗꯤ ꯑꯦꯝꯗꯗꯤ ꯑꯗꯨꯝ ꯌꯥꯔꯦꯕ ꯍꯪꯕ ꯗꯤ ꯑꯦꯝꯅ ꯄꯥꯝꯃꯅꯦꯕ ꯑꯩꯗꯤ ꯑꯩꯈꯣꯏ ꯏꯃꯥꯟꯅꯕꯁꯨ ꯎꯄꯥꯏ ꯂꯩꯇꯕꯤꯒꯤ ꯃꯥꯒꯤ ꯑꯣꯅꯔ ꯁꯕꯖꯦꯛꯇꯨ ꯂꯧꯗꯕꯤꯗ ꯏꯀꯣꯅꯣꯃꯤꯛꯁ ꯑꯃꯨꯛ ꯇꯥꯈꯤꯕꯅꯤ ꯃꯥꯅ ꯀ꯭ꯋꯦꯠ ꯊꯥꯍꯧꯗꯕ ꯃꯥꯁꯨ
ꯊꯥꯍꯧꯒꯦꯗꯤ ꯍꯥꯏꯗꯦ ꯅꯪꯁꯨ ꯀꯩ ꯊꯥꯍꯧꯗ꯭ꯔꯤꯅꯣ ꯄꯥꯝꯃꯨꯗ꯭ꯔꯣ
ꯑꯩꯅ ꯑꯗꯨꯃꯥꯏꯅ ꯑꯩ ꯑꯩꯅ ꯑꯗꯨꯃꯥꯏꯅ ꯈꯜꯂꯨꯗꯕ
ꯎꯝ